ꯑꯥ
ꯑꯣ ꯅꯨꯡꯉꯥꯏꯔꯤꯌꯦ ꯃꯈꯣꯟ ꯐꯖꯅ ꯇꯥꯕ꯭ꯔꯣ
ꯍꯣꯏ ꯐꯖꯅ ꯇꯥꯏꯌ‍ꯦ
ꯑꯣ
ꯃꯈꯣꯟ ꯑꯁ ꯍꯣꯏ ꯆꯥꯛ ꯆꯥꯕ ꯉꯥꯏꯔꯤꯗ
ꯑꯣ
ꯅꯪ ꯆꯥꯛ ꯆꯥꯔꯕꯣ
ꯑꯧ ꯆꯥꯔꯦ ꯑꯩꯁꯨ
ꯑꯣ ꯒꯥꯔꯤ ꯃꯊꯦꯜ ꯍꯠ ꯍꯣꯠꯅꯔꯕꯣ ꯉꯁꯤꯗꯤ
ꯍꯋꯥꯏ ꯊꯣꯡꯕ ꯑꯣꯏꯅ ꯍꯦꯛꯇ ꯍꯣꯠꯅꯔꯦ
ꯑꯥ ꯍꯋꯥꯏ ꯔꯥꯁꯃꯥ ꯔꯥꯁꯃꯥ ꯑꯣꯏꯕ꯭ꯔꯣ ꯀꯔꯤ ꯍꯋꯥꯏꯔꯣ ꯆꯅꯥꯔꯣ
ꯍꯋꯥꯏ ꯀꯥꯡꯇꯛꯅꯦ ꯀꯥꯡꯇꯛ ꯊꯥꯎ ꯉꯧꯔꯒ ꯁꯣꯛ ꯇꯧꯔꯒ ꯊꯣꯡꯕꯗꯣ
ꯑ ꯍꯥꯎ ꯑꯣꯅꯦ ꯑꯗꯨꯝ
ꯑꯧ ꯍꯥꯎꯏ
ꯎꯝ ꯃꯣꯔꯅꯤꯡ ꯑꯆꯥꯕꯗ ꯆꯅꯥꯏꯕꯗꯨꯅ
ꯅꯪꯗꯤ ꯀꯔꯤ ꯍꯦꯟꯖꯥꯡ ꯆꯥꯔꯒꯦ
ꯑꯩ ꯀꯥꯡꯉꯧ ꯆꯥꯏ ꯑꯂꯨꯒ ꯕꯤꯔꯦꯟꯗꯤꯒꯗꯣ
ꯑꯣ ꯑꯗꯨꯁꯨ ꯌꯥꯝ ꯍꯥꯎꯕꯅꯤꯗ
ꯍꯣꯏ ꯆꯥꯛ ꯌꯥꯝ ꯆꯪꯉꯦ
ꯑꯥꯎ
ꯉꯁꯤꯗꯤ ꯌꯨꯝꯗꯨꯝ ꯂꯩꯒꯔꯣ
ꯑꯧ ꯉꯁꯤꯗꯤ ꯌꯨꯝꯗ ꯑꯗꯨꯝ ꯂꯩꯒꯅꯤ ꯉꯁꯤꯗꯤ ꯌꯥꯝ ꯁꯪꯉꯦ
ꯑꯣ ꯀꯔꯤ ꯀ꯭ꯔꯤ ꯍꯣꯅ ꯑꯔꯦꯕꯖꯤꯀꯥꯟꯗꯦ
ꯒ꯭ꯔꯦꯖꯨꯑꯦꯁꯟ ꯂꯣꯏꯕꯗ ꯉꯥꯏꯔꯤ ꯑꯗꯨꯅ ꯌꯨꯝꯗ ꯁꯨꯝ ꯂꯩꯔꯤ ꯃꯥꯁꯇꯔ ꯇꯧꯗꯣꯏꯅꯦ ꯃꯥꯁꯇꯔ ꯍꯧꯗ꯭ꯔꯤꯕꯒꯤ
ꯑꯣ ꯑꯦꯠꯃꯤꯁꯟꯒꯗꯤ ꯇꯧꯈ꯭ꯔꯕꯣ
ꯇꯧꯗ꯭ꯔꯤ ꯐꯣꯝ ꯊꯥꯖꯤꯟꯗ꯭ꯔꯤ ꯐꯣꯝ ꯊꯥꯖꯤꯟꯗꯧꯕꯅꯤ
ꯀꯗꯥꯏꯗ ꯃꯥꯁꯇꯇꯥꯔ ꯇꯧꯒꯦ ꯈꯜꯂꯤꯕ꯭ꯔꯣ
ꯀ ꯌ꯭ꯨꯗ ꯇꯧꯒꯦ ꯈꯟꯕ
ꯑ ꯑꯩꯁꯨ ꯑꯦꯝ ꯌꯨꯗ ꯇꯧꯔꯤꯌꯦ ꯃꯥꯁꯇꯔ
ꯑꯣ ꯀꯩ ꯁꯕꯖꯦꯛꯇ ꯇꯧꯕꯤꯔꯤꯅꯣ
ꯑꯩꯅ ꯏꯀꯣꯅꯣꯃꯤꯛꯁꯇ
ꯑꯣ ꯑꯣ ꯑꯩꯗꯤ ꯃꯅꯤꯄꯨꯔꯤꯅꯦ
ꯑ ꯃꯅꯤꯄꯨꯔꯤꯗ ꯇꯧꯗꯧꯕ
ꯑꯧ
ꯑꯆꯥ ꯑꯆꯥ ꯌꯥꯝ ꯐꯥꯏꯅꯦ
ꯑꯥꯎ
ꯅ ꯄꯔꯤ ꯌꯥꯝꯥꯏ ꯃꯥꯂꯦ ꯑꯗꯨꯗꯤ ꯑꯣ ꯉꯥꯡ ꯉ ꯂꯩꯔꯕꯅꯤꯅꯀꯣ
ꯍꯣꯏ
ꯑꯦꯠꯃꯤꯁꯟꯒꯗꯤ ꯊꯣꯛꯈ꯭ꯔꯝꯅꯤꯅꯦ ꯑꯁꯤ ꯑꯅꯧꯕꯒꯤ ꯀꯥꯒꯗꯕꯁꯤꯡ ꯅꯦꯗꯨꯔꯣ
ꯑꯧ ꯂꯥꯁ ꯗꯦꯠ ꯀꯨꯁꯜꯂꯛꯇ꯭ꯔꯕꯅꯦ ꯑꯩꯁꯨ ꯊꯥꯖꯤꯜꯂꯒꯦ ꯇꯧꯕꯅꯦ
ꯑꯣ ꯈꯔꯗꯤ ꯅꯨꯡꯉꯥꯏ ꯑꯣꯟ ꯂꯥꯏꯅ ꯇꯧꯕꯅꯤꯅ ꯍꯧꯖꯤꯛꯀꯥꯟꯗꯤ
ꯑꯣ ꯋꯥꯏ ꯌꯥꯝ ꯁꯪꯉꯦ ꯆꯠꯊꯣꯛ ꯆꯠꯁꯤꯟ ꯇꯧꯕꯗꯤꯀꯣ ꯑꯣꯟꯂꯥꯏꯟꯗ ꯇꯧꯈꯤꯕꯗꯨꯅ
ꯎꯝ ꯀꯨꯋꯦꯠꯀꯤ ꯀꯩꯅꯣ ꯔꯤꯐ꯭ꯔꯦꯟꯁ ꯂꯧꯕꯅꯤꯅꯦ ꯃꯣꯏꯒꯤꯗꯣ ꯃꯤꯁꯟ ꯇꯧꯕ ꯃꯇꯝꯗꯣ
ꯍꯣꯏ ꯑꯗꯣ ꯀꯩꯅꯣ ꯀꯥꯡꯕꯨꯗꯤ ꯐꯣꯔ ꯏꯔ ꯇꯝꯊꯔꯀꯥꯟꯗ ꯋꯥꯟ ꯏꯔ ꯇꯧꯗꯣ ꯃꯥꯁꯇꯔ ꯇꯧꯗꯧ ꯀꯥꯡꯕꯨꯗꯤ ꯗꯤꯄꯥꯔꯠꯃꯦꯟꯅ ꯇꯣꯉꯥꯟꯅ ꯇꯦꯁ ꯇꯧꯔꯒ ꯂꯧꯗꯣꯏ ꯃꯥꯜꯂꯦ ꯁꯤ ꯋꯤ ꯇꯤ ꯃꯥꯔ ꯀꯩ ꯆꯠꯂꯣꯏ ꯍꯥꯏꯒꯨꯝ ꯇꯧꯋꯦ
ꯑꯠꯆꯥ ꯗꯤꯄꯥꯃꯦꯟ ꯅꯤꯄꯥꯃꯦꯟ ꯂꯩ ꯃꯥꯜꯂꯦ ꯑꯗꯨꯗꯤ
ꯑꯧ ꯑꯗꯨꯅ ꯊ꯭ꯔꯤ ꯏꯔ ꯇꯧꯔꯛꯑꯀꯥꯟꯗ ꯇꯨ ꯏꯌꯥꯔ ꯃꯥꯁꯇꯔ ꯇꯧꯕꯁꯤꯅ ꯐꯕꯖꯥꯠꯅꯤ
ꯗꯥꯎ ꯌꯥꯗꯅ ꯑꯣꯖꯥꯅ ꯍꯪꯉꯛꯄ ꯑꯧ ꯀꯩ ꯑꯣ ꯗꯥꯎ ꯌꯥꯗꯗꯅ ꯑꯣꯖꯥꯅ ꯍꯪꯉꯛꯄ ꯀꯣꯏꯁꯟꯗꯣ ꯍꯦꯛ ꯈꯪꯗꯕ ꯉꯥꯛꯇ ꯍꯦꯛ ꯇꯥꯔꯗꯤ
ꯑꯁ ꯑꯥ
ꯑꯗꯨ ꯍꯧꯖꯤꯛ ꯍꯥꯏꯔꯝꯕꯗꯣ ꯀꯩ ꯍꯥꯏꯕꯤꯕ
ꯑꯦ ꯑꯦꯝ ꯁꯤ ꯀ꯭ꯌꯨ ꯑꯣꯏꯕꯅꯦ ꯃꯦꯇꯥꯁꯤ ꯑꯦꯛꯖꯥꯝ ꯇꯧꯕꯗꯣꯀꯣ ꯑꯩ ꯑꯗꯨꯝ ꯀꯤ ꯇꯍꯧꯒꯦꯗꯣ
ꯑꯎ
ꯔꯤꯇꯟ ꯑꯣꯏꯅ ꯑꯩꯈꯣꯏꯅ ꯏꯔꯒ ꯇꯧꯕꯗꯣ ꯑꯗꯨ ꯑꯣꯏꯗꯕꯅꯦꯕ
ꯑꯎ
ꯑꯣꯞꯖꯦꯛꯀꯤꯞ ꯇꯥꯏꯔ ꯇꯧꯕꯗꯣ
ꯑꯎ ꯀꯣꯏꯁꯟ ꯁꯕꯦꯟꯇꯤ ꯇꯨ ꯑꯣꯏꯔ ꯃꯥꯜꯂꯦ ꯍꯪꯕꯗꯣ
ꯑꯁ ꯑꯁ ꯌꯥꯝꯃꯤ
ꯁꯤꯋꯤꯇꯤꯒꯤꯗꯣ ꯑꯧ
ꯑꯣ
ꯀꯩ ꯅꯦꯒꯦꯇꯤꯞ ꯃꯥꯔꯀꯤꯡꯕꯨꯗꯤ ꯂꯩꯕ
ꯎꯝ ꯑꯩꯗꯤ ꯑꯦꯝ ꯌꯨꯗ ꯇꯝꯕꯁꯦ ꯑꯅꯤꯔꯛ ꯁꯨꯔꯕꯅꯦ ꯑꯗꯨꯗ
ꯑꯣ ꯑꯗꯨꯗꯤ ꯃꯥꯁꯇꯔ ꯑꯣ ꯑꯣ
ꯃꯥꯁꯇꯔ ꯇꯧꯗ꯭ꯔꯤꯉꯩꯗꯣ
ꯑꯥ
ꯇꯧꯗ꯭ꯔꯤꯉꯩꯗ ꯄꯤ ꯖꯤ ꯗꯤ ꯑꯦꯐ ꯇꯤ ꯍꯥꯏꯅ ꯂꯧꯔꯝꯃꯦ ꯐꯣꯔꯦꯟ ꯇ꯭ꯔꯦꯠꯀꯤ
ꯑꯣ ꯑꯗꯨꯒ ꯃꯁꯇꯔ ꯆꯍꯤ ꯑꯅꯤꯃꯨꯛ ꯇꯧꯕ
ꯃꯥꯁꯇꯔ ꯇꯧꯗ꯭ꯔꯤꯉꯩꯗ ꯇꯧꯕꯀꯣ
ꯑꯣ ꯑꯗꯨꯒ ꯍꯧꯖꯤꯛ ꯃꯥꯁꯇꯔꯁꯤꯗꯤ ꯂꯣꯏꯁꯜꯂꯛꯀꯗꯧꯔꯤꯕꯣ ꯀꯃꯥꯏ ꯇꯧꯔꯒꯦ
ꯑꯩꯗꯤ ꯁꯦꯀꯦꯟ ꯁꯦꯝ ꯑꯣꯏꯔꯤꯌꯦ
ꯑꯣ ꯆꯍꯤ ꯑꯃ ꯋꯥꯠꯂꯤꯅꯦꯀꯣ ꯑꯗꯨꯗꯤ
ꯎꯝ ꯑꯩ ꯊꯥꯗ꯭ꯔꯦꯗ
ꯑꯝ
ꯗꯦꯠ ꯁꯚꯦꯟ ꯉꯔꯥꯡꯗꯅ ꯍꯧꯈ꯭ꯔꯕꯅꯦ ꯁꯤ
ꯑꯣ ꯑꯦꯛꯖꯥꯝꯕꯨꯔꯣ ꯀꯩꯅꯣꯒꯤ ꯁꯦꯃꯤꯁꯇꯔꯒꯤ
ꯑꯣ ꯁꯦꯀꯦꯟ ꯁꯦꯃꯤꯁꯇ꯭ꯔꯒꯤ ꯑꯦꯛꯖꯥꯝꯗꯣ
ꯑꯣ
ꯁꯦꯀꯦꯟ ꯁꯦꯃꯦꯁꯇ꯭ꯔ ꯑꯦꯛꯖꯥꯝꯒꯤ ꯉꯔꯥꯡ ꯁ꯭ꯋꯥꯏꯑꯒꯦ ꯍꯥꯏꯅ ꯑꯗꯨꯗꯣ ꯇꯧꯕꯅꯦ ꯉꯔꯥꯡꯗꯣ
ꯑꯣ ꯅꯣꯡ ꯆꯨꯕ꯭ꯔꯣ ꯑꯗꯨꯋꯥꯏꯗ
ꯅꯣꯡ ꯆꯨꯗꯦ
ꯁꯤꯗꯩꯗꯗꯤ ꯆꯨꯔꯝ ꯑꯧ ꯁꯤꯗꯗꯤ ꯆꯨꯔꯛꯀꯗꯧ ꯃꯥꯜꯂꯦ ꯌꯥꯝ ꯃꯪꯉꯦ ꯉꯁꯤ ꯑꯗꯨꯝ ꯅꯣꯡꯉꯥꯜꯂꯛꯄꯗꯒꯤ ꯅꯣꯡ ꯌꯥꯝ ꯃꯪꯉꯝꯃꯦ ꯉꯁꯤꯗꯤ ꯉꯔꯥꯡ ꯅꯨꯡꯗꯥꯡꯕꯨꯗꯤ ꯌꯥꯝ ꯀꯟꯅ ꯆꯨꯏꯌꯦꯕ
ꯑꯣ
ꯈꯪꯍꯧꯗꯅ ꯖꯥꯝꯅ ꯍꯩꯗꯥꯔꯛꯇꯧ ꯃꯥꯜꯂꯤ
ꯅꯣꯡꯕꯨ ꯇꯥꯔꯗꯤ ꯋꯦꯗꯔꯁꯤ ꯅꯨꯡꯉꯥꯏꯅꯦ
ꯍꯣꯏ
ꯏꯪꯂꯞ ꯇꯧꯕꯗꯨꯑꯣ
ꯎꯝ ꯅꯨꯡꯁꯥ ꯌꯥ ꯀꯩ ꯁꯥꯗꯣꯏ ꯁꯔꯨꯛꯄꯨꯗꯤ ꯍꯣꯏ
ꯂꯨꯝꯂꯛ ꯅꯣꯡ ꯂꯨꯝꯂꯛ ꯇꯧꯋꯤꯅꯦ ꯁꯤ ꯅꯨꯡꯁꯥ ꯊꯧꯕꯁꯦ
ꯎꯝ
ꯑꯩꯅ ꯂꯩꯔꯝꯂꯤꯕꯁꯤ ꯀꯣꯂꯦꯖ ꯀꯥꯕ ꯃꯇꯝꯗ ꯂꯩꯔꯤꯌꯨꯝꯐꯝꯇꯦ ꯑꯁ ꯕꯦꯡꯒ꯭ꯂꯣꯔ ꯂꯩꯕ ꯃꯇꯝꯗꯤ ꯋꯤꯟꯇꯔ ꯂꯩꯇꯦ ꯑꯩꯈꯣꯏ ꯂꯩꯐꯝꯗꯣ
ꯎ ꯍꯣꯏ
ꯑꯩꯈꯣꯏ ꯑꯔꯥꯕ꯭ꯌꯟꯁꯤꯒꯤ ꯃꯅꯥꯛꯀꯤꯗꯣ
ꯑꯥ
ꯑꯗꯨ ꯂꯩꯔꯝ ꯃꯇꯝꯗꯤ ꯑꯩꯈꯣꯏ ꯁꯤꯗ ꯋꯤꯟꯇꯔ ꯂꯩꯕ ꯃꯇꯝꯗꯀꯥꯁꯦ ꯑꯗꯨꯝ ꯐꯦꯟ ꯎꯡꯉꯒ ꯑꯗꯨꯝ ꯂꯩꯕꯅꯤ ꯀꯣꯂꯤꯌꯔ ꯀꯣ ꯅꯨꯡꯁꯥꯖꯦ ꯗꯨꯝ
ꯁꯥꯔꯒ ꯂꯩꯕ
ꯑꯣ ꯅꯨꯡꯁꯥꯅ ꯑꯗꯨꯝ ꯁꯥꯔꯒ ꯋꯦꯗꯔ ꯆꯞꯅꯩ ꯍꯣꯜꯔ ꯆꯦꯟꯁ ꯁꯨꯡꯇꯧ ꯇꯧꯗꯕ ꯅꯪꯗꯤ ꯀꯣꯂꯦꯁ ꯀꯗꯥꯏꯗ ꯀꯥꯕ꯭ꯔꯣ ꯁꯤ ꯅꯪ ꯑꯣ ꯏꯝꯐꯥꯜ ꯀꯣꯂꯦꯁ ꯔꯣ
ꯑꯧ
ꯑꯆꯥ ꯑꯆꯥ ꯑꯩ ꯑꯗꯨ ꯃꯅꯥꯛꯇ ꯀꯔꯤ ꯍꯥꯏꯁꯤꯔꯥ
ꯑ ꯀꯩꯍꯥꯏꯕ
ꯑꯗꯨ ꯃꯅꯥꯛꯇ ꯑꯗꯨ ꯃꯅꯥꯛꯀꯤꯁꯨ ꯂꯩꯔꯝꯃꯦ ꯌꯥꯝ ꯅꯛꯄꯗꯤ ꯅꯠꯇꯦ ꯑꯗꯨꯕꯨ ꯈꯔ ꯂꯥꯞꯄꯒꯀꯣ
ꯑꯣ ꯑꯧ ꯀꯣꯂꯦꯖꯇ ꯇꯝꯕ ꯁꯥꯇ꯭ꯔ ꯃꯌꯥꯝ ꯀ꯭ꯋꯀꯩꯊꯦꯜ ꯑꯗꯒꯤ ꯀꯩꯁꯥꯝꯄꯥꯠ ꯑꯗꯨꯃꯥꯏꯅ ꯑꯅꯛ ꯑꯅꯛꯄ ꯁꯉꯥꯏꯄ꯭ꯔꯧ ꯑꯣ ꯔꯦꯟꯇ ꯃꯌꯥꯝ ꯂꯩꯅꯩꯗꯅ
ꯎꯝ ꯀꯨꯏꯈ꯭ꯔꯕ ꯋꯥꯅꯤꯗ ꯑꯩ ꯍꯥꯏꯕꯗꯤ ꯑꯁꯤ ꯇꯨ ꯊꯥꯎꯖꯟ ꯇꯦꯟ ꯑ ꯇꯨ ꯊꯥꯎꯖꯟ ꯑꯦꯂꯚꯦꯟ ꯇꯨꯋꯜꯒꯤ ꯃꯅꯥꯛ ꯑꯣꯏꯔꯤꯗ ꯂꯥꯞ ꯀꯨꯏꯔꯦ ꯂꯩ ꯂꯩꯕ
ꯑꯣ ꯍꯣ ꯑꯩꯗꯤ ꯑꯗꯨꯝꯀꯥꯟꯗ ꯀ꯭ꯂꯥꯁ ꯏꯂꯚꯦꯟ ꯇꯨꯋꯦꯜꯚ ꯑꯣꯏꯔꯗꯤ ꯇꯨ ꯊꯥꯎꯖꯟ ꯇꯨ ꯊꯥꯎꯖꯟ ꯏꯂꯚꯦꯟ ꯇꯨꯋꯦꯜꯚ ꯍꯥꯏꯔꯣ
ꯇꯨ ꯊꯥꯎꯖꯟ ꯑꯦꯂꯕꯦꯟꯒ ꯇꯨ ꯊꯥꯎꯖꯟ ꯇꯨꯋꯜꯕꯒꯤ ꯑꯗꯨꯢ ꯆꯍꯤ ꯑꯅꯤꯗꯣ ꯁꯦꯀꯦꯟꯗ꯭ꯔꯤ ꯑꯦꯂꯕꯦꯟ ꯇꯨꯌꯦꯜꯞ ꯀꯥꯕ ꯃꯇꯝꯗ ꯂꯩꯔꯝꯃꯦꯕ
ꯑꯩꯗꯤ ꯑꯗꯨꯀꯥꯟꯗ ꯀ꯭ꯂꯥꯁ ꯋꯥꯟ ꯇꯨ ꯀꯥꯞꯕꯗ ꯉꯥꯏꯔꯦ ꯍꯥ ꯍꯥ
ꯇꯨꯖꯟ ꯑꯦꯂꯦꯕꯦꯟꯗꯅ ꯀ꯭ꯂꯥꯁ ꯑꯦꯂꯕꯦꯟ ꯂꯣꯏꯔꯦ ꯑꯩꯗꯤ ꯇꯨ ꯊꯥꯎꯖꯟ ꯇꯨꯌꯦꯜꯕꯗꯅ ꯀ꯭ꯂꯥꯁ ꯀ꯭ꯂꯥꯁ ꯇꯨꯌꯦꯜꯕ ꯀꯥꯕ
ꯑꯣ ꯑꯩꯅ ꯇ꯭ꯋꯦꯟꯇꯤ ꯋꯥꯟ ꯇꯨ ꯊꯥꯎꯖꯟ ꯇ꯭ꯋꯦꯟꯇꯤ ꯋꯥꯟꯗ ꯀ꯭ꯂꯥꯁ ꯏꯂꯚꯦꯟ ꯀꯥꯕ ꯇ꯭ꯋꯦꯟꯇꯤ ꯇꯨꯗꯅ ꯀ꯭ꯂꯥꯁ ꯇꯨꯌꯦꯞ ꯀꯥꯕ
ꯑꯣ ꯒꯦꯞꯁꯨ ꯌꯥꯝ ꯂꯩꯅꯤ ꯑꯗꯨꯗꯤꯀꯣ
ꯑꯣ ꯌꯥꯝ ꯂꯩ ꯌꯥꯝꯅ ꯍꯜꯂꯦ ꯑꯩꯉꯣꯟꯗꯒꯤ
ꯍꯣꯏ
ꯏꯆꯤꯟ ꯏꯅꯥꯎ ꯀꯌꯥ ꯁꯨꯕꯤꯒꯦ
ꯑꯍꯥ
ꯏꯆꯤꯟ ꯏꯅꯥꯎ ꯀꯌꯥ ꯁꯨꯕꯤꯒꯦꯕ
ꯏꯆꯤꯟ ꯏꯅꯥꯎ ꯃꯔꯤꯅꯦ
ꯑꯣ
ꯅꯨꯄꯤꯅ ꯑꯍꯟ ꯑꯣꯏꯕ ꯅꯨꯄꯥꯅ ꯑꯩꯒ ꯑꯩꯒ ꯀꯣ
ꯑꯥꯎ
ꯑꯇꯣꯝꯕꯅ ꯑꯩ ꯑꯣꯏꯕ
ꯑꯣ ꯑꯣ ꯑꯣ
ꯎꯝ ꯎꯝ ꯏꯌꯥꯝꯕꯁꯤ ꯑꯍꯟꯅꯤꯅ ꯑꯣꯏ ꯅꯪ ꯑꯦꯝ ꯌꯨ ꯀꯥꯗꯧꯕꯗꯣ
ꯑꯥ
ꯑꯗꯨꯗ ꯊꯕꯛ ꯇꯧꯒꯅꯤ ꯉꯁꯤ ꯀꯣꯂꯤꯡ ꯂꯦꯇ꯭ꯔꯗꯤ ꯂꯥꯛꯈ꯭ꯔꯦꯕꯀꯣ
ꯑꯝ
ꯎꯝ ꯉꯔꯥꯡꯗꯒꯤꯔ ꯉꯁꯤꯗꯒꯤꯔ ꯆꯠꯄ ꯍꯧꯈ꯭ꯔꯕꯅꯦ
ꯐꯩꯅꯤ ꯌꯥꯝꯅ
ꯏꯌꯥꯝꯕ ꯌꯥꯏꯃ ꯁꯤꯅ ꯃꯅꯤꯄꯨꯔ ꯄꯨꯂꯤꯁ ꯑꯣꯏꯕ ꯑꯩꯅ ꯊꯕꯛ ꯇꯧꯗ꯭ꯔꯤ ꯑꯩꯗꯤ
ꯍꯣꯏ
ꯀꯥꯟꯅꯕꯨꯗꯤ ꯊꯤꯔꯤ
ꯍꯤ ꯍꯤ ꯍꯣꯏ ꯍꯧꯖꯤꯛꯇꯤ ꯊꯕꯛꯁꯦ ꯈꯔ ꯋꯥꯔꯦꯗꯅꯀꯣ
ꯑꯁ ꯄꯩꯁꯥ ꯈꯨꯅꯤꯁꯨ ꯌꯥꯝ ꯌꯥꯝꯅ ꯅꯤꯕꯅꯦ
ꯎꯝ
ꯊꯕꯛ ꯊꯣꯛꯄꯁꯤꯡ ꯑꯗꯨꯝ ꯑꯦꯄ꯭ꯂꯥꯏ ꯇꯧꯕꯤꯈꯤꯕꯅꯦ ꯄꯣꯠ ꯃꯇꯝꯁꯦ ꯅꯥꯛꯂꯛꯄꯅꯤꯅ ꯀꯣ
ꯍꯣꯏ
ꯑꯗꯨꯒꯤ ꯃꯥꯜꯂꯦ ꯊꯕꯥꯛ ꯌꯥꯝ ꯄꯪꯉꯥꯎ ꯀꯧꯋꯦꯕ
ꯑꯥꯎ
ꯅꯪꯗꯤ ꯀꯌꯥ ꯂꯩꯕ꯭ꯔꯣ ꯅꯪꯒꯤ ꯅꯆꯤꯟ ꯃꯅꯥꯎꯗꯤ
ꯑꯍꯨꯝ
ꯑꯣꯅ
ꯑꯣ ꯑꯩꯈꯣꯏꯒꯤꯁꯨ ꯅꯨꯄꯤꯅ ꯍꯜꯂꯦ
ꯑꯆꯥ ꯆꯆꯥ
ꯑꯗꯨꯒ ꯅꯨꯄꯥꯅ ꯑꯇꯣꯝꯕ ꯑꯣꯏꯕ
ꯑꯩꯈꯣꯏ ꯏꯆꯦꯒ ꯑꯩꯒ ꯆꯍꯤ ꯌꯥꯝ ꯀꯥꯟꯅꯩꯌꯦ ꯆꯍꯤ ꯃꯉꯥ ꯀꯥꯟꯅꯩꯌꯦ ꯃꯥꯅ ꯑꯩꯉꯣꯟꯗꯒꯤ ꯆꯍꯤ ꯃꯉꯥ ꯍꯜꯂꯦ
ꯑꯣ ꯑꯗꯨꯗꯤ ꯀꯨꯏꯔꯕ ꯃꯇꯝꯗ ꯄꯣꯛꯄꯅꯦ ꯅꯪꯁꯦ
ꯑꯧ ꯏꯄ꯭ꯋꯥ ꯅꯨꯄꯥꯒꯗꯤ ꯀꯩꯁꯨ ꯌꯥꯝ ꯀꯥꯟꯅꯗꯦ ꯆꯍꯤ ꯑꯅꯤ ꯈꯛꯇꯪ ꯀꯥꯟꯅꯩ ꯏꯕꯥꯅꯤꯗꯤ
ꯍ
ꯑꯗꯨꯅ ꯃꯥꯁꯨ ꯀꯣꯂꯦꯖꯄꯨꯗꯤ ꯀꯥꯕ ꯍꯧꯔꯦ
ꯑꯥꯎ ꯃꯥꯁꯨ ꯏꯝꯐꯥꯜ ꯀꯣꯂꯦꯖꯇ ꯀꯥꯕ꯭ꯔꯣ
ꯀꯥꯗꯦ ꯃꯥ ꯗꯦꯜꯂꯤ ꯌꯨꯅꯤꯚꯔꯁꯤꯇꯤꯗ
ꯐꯩꯅꯦ ꯗꯦꯜꯂꯤ ꯌꯨꯅꯤꯚꯔꯁꯤꯇꯤ ꯑꯣꯏꯔꯗꯤ ꯀꯔꯝꯕ ꯀꯣꯂꯦꯖ ꯌꯨꯅꯤꯚꯔꯁꯤꯇꯤ ꯍꯥꯏꯔꯤꯕ ꯀꯣꯂꯦꯖ ꯑꯃ ꯂꯩꯅ ꯀꯣ
ꯑ ꯀꯤꯔꯣꯂꯤ ꯃꯥꯜꯗ
ꯑꯠꯆꯥ ꯆꯥ ꯆꯥ ꯆꯄꯤꯌꯥꯜ
ꯁꯤꯋꯤꯇꯤ ꯊꯥꯔꯒ ꯆꯪꯈꯤꯕꯅꯦ ꯑꯩꯅ ꯑ ꯌꯨꯝꯗ ꯀꯅꯥꯝ ꯂꯩꯇꯕ ꯑꯩꯈꯣꯏ ꯆꯦꯁꯨ ꯑꯦꯝ ꯌꯨꯗ ꯂꯩꯕ
ꯑꯦꯝ ꯌꯨ ꯂꯩꯕ꯭ꯔꯣ
ꯍꯣꯁꯇꯦꯜꯗ ꯑꯧ ꯑꯗꯨꯒ ꯑ ꯃꯃꯥꯗꯣ
ꯈ꯭ꯋꯥꯡꯒꯤ ꯑꯣꯄꯔꯦꯁꯟ ꯇꯧꯔꯨꯕ
ꯑꯣ
ꯑꯗꯨꯒꯤ ꯃꯃꯥ ꯃꯊꯟꯗ ꯌꯨꯝꯗ ꯊꯝꯃꯝꯕ ꯌꯥꯗ꯭ꯔꯕ
ꯑꯣ ꯕꯥꯕꯥ ꯂꯩꯇ꯭ꯔꯣ
ꯕꯕꯥ ꯂꯩ ꯕꯕꯥꯁꯨ ꯕꯕꯥꯁꯨ ꯃꯨꯛ ꯈ꯭ꯋꯥꯡ ꯌꯥꯗꯕ